ꯑꯥꯎ
ꯀꯩꯇꯥꯔꯦ ꯑꯩ ꯉꯉꯥꯎꯣꯏꯅꯤ ꯑꯣꯖꯥ ꯄꯦꯟꯖꯦꯟꯁꯦ ꯀꯩꯅꯣ ꯍꯥꯏꯔꯒ ꯑꯣꯖꯥ ꯅꯪ ꯃꯥꯏ ꯃꯥꯗꯣ ꯍꯩꯇꯕ ꯃꯥꯜꯂꯦꯕ ꯍꯧꯖꯤꯛꯀꯤ ꯑꯣꯖꯥ ꯅꯨꯄꯤꯗꯣ
ꯑ
ꯇꯦꯟꯖꯤꯟꯁꯦ ꯀꯩꯅꯣ ꯍꯥꯏꯔꯒ ꯇꯦꯟꯖꯤꯟ ꯍꯥꯏꯔꯤꯁꯤ ꯁꯔꯀꯜꯗꯨꯒꯤ ꯃꯅꯨꯡꯗ ꯅꯠꯇꯕ ꯁꯀꯜꯗꯨꯒꯤ ꯁꯔꯀꯜꯗꯨꯒꯤ ꯃꯥꯒꯤ ꯄꯣꯏꯟ ꯑꯃꯗ ꯀꯛꯑꯒ ꯆꯠꯈꯤꯕ ꯂꯥꯏꯟꯗꯨ ꯇꯤꯟꯖꯦ ꯅꯠꯇ꯭ꯔꯕ ꯂꯥꯏꯟ ꯋꯥ ꯑꯩꯠꯇꯤ ꯗꯤꯒ꯭ꯔꯤꯗ ꯆ ꯀꯈꯤꯕꯌꯨ
ꯋꯥꯟ ꯑꯥꯏꯠꯇꯤ ꯗꯤꯒ꯭ꯔꯤ ꯍꯥꯏꯕ ꯌꯥ ꯑꯩ ꯍꯥꯏꯗꯕ ꯑꯩ ꯀꯩꯅꯣ ꯅꯪꯒꯤ ꯁꯣꯝꯅ ꯍꯥꯏ ꯁꯔꯀꯜꯒꯤ ꯁꯔꯀꯝ ꯐ꯭ꯔꯦꯟꯁꯇꯣ ꯍꯣꯏ
ꯏꯁꯇ꯭ꯔꯦꯠ ꯂꯥꯏꯟ ꯑꯣꯏꯗꯕꯗꯤ ꯌꯗꯦꯗꯅ
ꯑꯥ ꯍꯣꯏ ꯍꯣꯏ ꯏꯁꯇ꯭ꯔ ꯂꯥꯏꯟ ꯑꯣꯏꯗꯕ ꯌꯥꯗꯦ ꯀꯩꯅꯣ ꯑꯣꯏꯗꯕ ꯁꯝꯅ ꯍꯥꯏ ꯃꯇꯝꯗꯅꯦ ꯑꯁꯤꯒꯤ ꯑꯃꯠꯇ ꯅꯪ ꯁꯔꯀꯝ ꯐ꯭ꯔꯦꯟꯁ ꯍꯥꯏꯅꯗ ꯁꯔꯀꯝ ꯐ꯭ꯔꯦꯟꯁꯀꯤ ꯄꯣꯏꯟ ꯑꯃꯗ ꯐꯥꯎꯔ ꯆꯠꯇꯣꯏ ꯅꯠꯇꯦꯟ ꯅꯦꯟꯁꯦ ꯃꯄꯥꯟꯗꯤ ꯆꯠꯇꯣꯏ ꯉꯥꯛ ꯇ ꯃꯅꯨꯡꯗ ꯆꯠꯂꯣꯏꯕ ꯇꯦꯟꯤꯟꯁꯦ ꯃꯄꯥꯟ ꯁꯔꯀꯜ ꯁꯔꯀꯜꯗꯨ ꯃꯄꯥꯟꯗ ꯇꯦꯟꯖꯦꯜ ꯐꯥꯎꯔꯒ ꯇꯦꯟꯖꯦꯜ ꯦꯟꯦ ꯆꯠꯇꯣꯏꯅꯦꯕ ꯑꯔ ꯀ꯭ꯔꯦꯟꯦꯠ ꯆꯈꯤꯕ ꯄꯣꯏꯟꯠꯇꯨꯒ ꯄꯣꯏꯟꯠꯇꯨꯗꯒꯤ ꯁꯦꯟꯇꯔꯐꯥꯎ ꯆꯡꯉꯛꯄ ꯂꯥꯏꯟꯗꯣ ꯑꯗꯨꯗꯨ ꯔꯦꯗꯤꯌꯁ ꯍꯥꯏꯁꯤꯅ ꯑꯗꯨꯒꯤ ꯔꯦꯗꯤꯌꯁꯇꯨ ꯑꯗꯨꯒꯤ ꯔꯦꯗꯤꯌꯁꯇ ꯑꯗꯨꯒ ꯅꯪ ꯉꯁꯥꯏꯒꯤ ꯅꯪꯒꯤ ꯇꯦꯟꯁꯦꯗꯨ ꯌꯦꯅꯤꯡꯗꯦ ꯅꯪꯒꯤ ꯇꯦꯟꯗꯨ ꯟ ꯗꯤꯄꯥꯔꯠꯃꯦꯟꯗꯤ ꯄꯨꯂꯣꯏ ꯑꯣꯏꯅꯅꯅꯦ ꯍꯥꯏꯕ
ꯑꯗꯨꯅꯤ ꯑꯗꯨꯅꯤ ꯑꯩꯅ ꯄꯔꯄꯦꯟꯗꯤꯀꯨꯂꯔ ꯑꯣꯏꯅꯅꯤ ꯃꯤꯟꯁ ꯋꯥꯟ ꯑꯩꯠꯇꯤ ꯗꯤꯒ꯭ꯔꯤꯗꯤ ꯁꯦꯝꯗꯣꯔꯔꯕꯅꯦꯕ ꯏꯁꯇ꯭ꯔꯦꯠ ꯂꯥꯏꯟ ꯑꯣꯏꯔꯕꯅꯦꯕ ꯑꯗꯨ ꯃꯥꯗꯤ ꯏꯁꯇꯦꯟꯖꯦꯟꯁꯦ ꯀꯣꯛ ꯉꯥꯎꯔꯦ ꯏꯁꯇꯦꯟꯖꯦꯟꯁꯦ ꯀꯣꯛ ꯉꯥꯎꯔꯦ ꯃꯊꯪ ꯀ꯭ꯂꯥꯁꯇ ꯑꯦꯛꯁꯄ꯭ꯂꯦꯟ ꯇꯧꯔꯒ
ꯣ ꯑꯩꯕ꯭ꯔꯣ ꯑꯩ ꯅꯣꯏ ꯃꯗꯥꯝꯗꯣ ꯍꯥꯏꯗꯔꯑꯣ ꯚꯥꯏ ꯑꯩꯁꯨ ꯇꯥꯛꯄ ꯂꯥꯛꯑꯒꯦ ꯌꯥꯝ ꯄꯛꯇ꯭ꯔꯦ ꯁꯦꯡꯕ ꯀꯩꯗꯣ ꯂꯧ ꯂ ꯂ ꯈꯔꯒ ꯂꯧꯒꯦꯁꯨ ꯂꯧꯎ ꯑꯩ ꯀꯩꯗꯦ ꯕ꯭ꯔꯣ ꯑꯩ ꯇꯥꯛꯄꯤꯔꯏ ꯀꯩꯗꯧꯔꯒꯦ ꯐꯤꯖꯤꯛꯁ ꯀꯦꯃꯤꯁꯇ꯭ꯔꯤꯒꯗ ꯑꯥꯁ ꯆꯠꯂ ꯑꯩ ꯄꯨꯂꯞ ꯇꯥ ꯉꯝꯅꯦꯕ ꯚꯥꯏ
ꯅꯣꯅꯤ ꯅꯥꯇ ꯑꯁ ꯇꯣꯄꯤꯛꯇꯣ ꯇꯣꯄꯤꯛꯇꯣ ꯈꯪꯉꯒ ꯍꯞꯇꯥ ꯑꯝꯇꯪ ꯐꯝꯃꯒ ꯂꯥꯏꯔꯤꯛ ꯄꯥꯕ ꯂꯣꯏ ꯍꯩꯅꯤꯕ ꯇꯣꯄꯤꯛꯇꯣ ꯍꯦꯛ ꯄꯤꯔꯛꯄꯒ ꯍꯞꯇꯥ ꯑꯃꯨꯇꯪ ꯐꯝꯕ ꯑꯗꯨꯗꯒꯤ ꯑꯗꯨꯝ ꯀ꯭ꯂꯥꯁ ꯀ꯭ꯂꯥꯁ ꯌꯥꯎꯗꯕꯗꯤ ꯌꯥꯗꯦ ꯁꯠꯇꯕꯗꯤ ꯌꯥꯗꯦ ꯆꯠꯅꯤꯗꯅ ꯑꯗꯨꯗ ꯂꯥꯏꯔꯤꯛ ꯄꯥꯗꯁꯨ ꯌꯥꯅꯤ ꯍꯞꯇꯥꯇꯪ ꯄꯥꯕ
ꯅꯪꯅ ꯑꯉꯥꯡꯈꯩꯁꯨ ꯂꯝꯕꯤ ꯑꯗꯨꯝ ꯇꯥꯛꯄꯤꯔꯛꯑꯣꯃꯦ ꯚꯥꯏ ꯑꯩꯁꯨ ꯀꯥꯟꯅꯕ ꯑꯉꯥꯡꯈꯩꯁꯨ ꯀꯥꯟꯅꯕ ꯑꯁ ꯏꯕꯥꯅꯤ ꯈꯛꯒ ꯀꯥꯟꯅꯍꯧꯕꯗꯤ ꯌꯥꯕꯅꯦ
ꯎ ꯌꯥꯏ ꯌꯥꯏ ꯅꯣꯏ ꯈꯪꯗꯕ ꯈꯪꯗꯕ ꯌꯥꯎꯔꯁꯨ ꯅꯣꯏ ꯇꯥꯛꯄꯤꯒꯦ ꯍꯥꯏ
ꯅꯪꯅ ꯄꯨꯔꯛꯄ ꯑꯉꯥꯡꯗꯣ ꯑꯩ ꯈꯤꯇꯪꯗꯤ ꯇꯣꯡꯖꯔꯣꯏꯗ ꯅꯪꯁꯨ ꯑꯗꯨꯝ ꯇꯣꯡꯉꯛꯀꯅꯤ
ꯌꯥꯎꯔꯤꯌꯦ ꯑꯩ ꯑꯩ ꯑꯉꯥꯡ ꯑꯃꯁꯁꯨ ꯉꯁꯤ ꯊꯤꯟꯕꯤꯗꯃꯤꯅꯦ ꯑꯁꯤꯒꯤ ꯊ ꯀꯩꯅꯣꯗꯒꯤ ꯥꯕꯨꯡ ꯂꯩꯀꯥꯏꯗꯩ
ꯎꯝ ꯑꯦ ꯍꯌꯦ ꯉꯍꯥ ꯍꯥꯏꯅ ꯒ꯭ꯌꯥꯟ ꯇꯥꯔꯦ ꯇ ꯄꯨꯁꯤꯜꯂꯣ ꯅꯨꯡ ꯗꯙꯛ ꯑꯦꯛꯁꯄ꯭ꯂꯦꯟ ꯇꯧꯕꯤꯅꯤ ꯗꯛ ꯒꯌꯥꯟ ꯇꯥꯅꯤ ꯐꯤꯖꯤꯛꯁ ꯀꯦꯃꯦꯁꯇ꯭ꯔꯤ ꯃꯦꯠꯁꯦ
ꯀꯩꯅꯣ ꯌꯥꯎ ꯃꯥꯜꯂꯦ ꯀꯩꯅꯣ ꯁꯦ ꯏꯁꯇꯦꯇꯠ ꯏꯁꯇꯦꯇ ꯐꯤꯛꯁ ꯈꯔ ꯌꯥꯎ ꯃꯥꯜꯂꯦ
ꯁ꯭ꯇꯦꯠꯇꯗꯤꯁꯀꯩꯁꯨ ꯂꯨꯗꯕꯅꯤ ꯚꯏ
ꯂꯨ ꯂꯣꯏ ꯀꯩ ꯂꯨꯗꯣꯏꯅꯣ ꯃꯥꯒꯤ ꯀꯩꯅꯣ ꯁꯦꯝ ꯍꯣꯏ ꯍꯣꯏ ꯇꯇꯥ ꯏꯕꯗꯨꯅꯦ
ꯁꯤꯇꯤꯛꯁꯦꯖꯤꯦꯛ ꯑꯃꯠꯇꯦ ꯁꯪ ꯒ꯭ꯔꯥꯐꯤꯛ ꯗꯤꯖꯥꯏꯅꯤꯡꯗꯒ ꯍꯥꯏꯔꯒꯗꯤ ꯏꯟꯐꯣꯒ꯭ꯔꯥꯐꯤ ꯍꯥꯏꯕꯒꯨꯝꯕꯅꯦꯕ
ꯍ ꯏꯇꯦ ꯄꯜꯁꯦꯝꯕꯗꯣ
ꯑꯝ
ꯑꯩꯈꯣꯏꯅ ꯇꯝꯃꯤꯕ ꯑꯩꯈꯣꯏꯅ ꯇꯝꯃꯤ ꯀꯃꯔꯁꯁꯤꯁꯨ ꯁ꯭ꯇꯦꯇꯇꯤꯛꯁꯀꯤ ꯃꯅꯨꯡꯗ ꯆꯟꯗꯣꯏꯅꯤꯗꯣ
ꯁꯨꯃꯥꯏ ꯑꯩꯅ ꯗꯇꯥ ꯑꯦꯅꯥꯂꯤꯁ ꯗꯇꯥ ꯗꯗꯥꯇꯥ ꯁꯥꯏꯟꯇꯤꯁ ꯇꯝꯕ ꯆꯠꯂꯝꯃꯁꯨ ꯑꯦꯂꯤꯁ
ꯎꯝ
ꯁꯤꯦꯗꯤꯛꯁꯨ ꯇꯝꯖꯩ ꯏꯁ꯭ꯇꯦꯠ ꯁꯖꯦꯀꯤ ꯑꯃꯠꯇ ꯚꯥꯏ ꯃꯤ ꯌꯥꯝꯃꯛꯑꯀꯥꯟꯗ ꯆꯥꯔꯇ ꯁꯦꯡꯗꯣꯛꯑ ꯇꯦꯕꯜꯗ ꯊꯣꯛꯄꯗ ꯋꯥꯠꯇꯅꯦꯕ ꯑꯗꯨꯒ ꯆꯥꯠꯇ ꯇꯦꯕꯜꯗ ꯁꯦꯝꯗꯣꯛꯑꯒ ꯏꯕꯗꯨꯅ ꯁꯇꯦꯛꯇꯤꯁ ꯀꯧꯔꯦ ꯑꯗꯩ ꯑꯩꯅ ꯏꯟꯊꯣꯒ꯭ꯔꯥꯐꯤꯛꯁ ꯍꯥꯏꯗꯅ ꯍꯧꯖꯤꯛꯀꯤ ꯏꯁꯇꯦꯇꯤꯛꯁꯇꯣ
ꯀꯩꯅꯣꯗ ꯑꯣꯟꯊꯣꯔꯛꯄ ꯍꯥꯏꯇꯥꯔꯦ ꯁꯔꯀꯨꯂꯔ ꯒ꯭ꯔꯥꯐꯇ ꯑꯣꯟꯊꯣꯔꯛꯄ ꯑꯣꯔ ꯕꯥꯔ ꯒ꯭ꯔꯥꯐꯇ ꯑꯣꯟꯊꯣꯔꯛꯄꯗꯣ ꯑꯣꯟꯅꯕꯤ ꯏꯟꯐꯣꯒ꯭ꯔꯥꯐꯤꯁꯥꯏꯅ
ꯑꯩ ꯑꯩꯁꯦ ꯑꯩꯁꯦ ꯉꯁꯥꯏ ꯌꯥꯝ ꯃꯥꯒꯤ ꯍꯗꯥꯛꯇꯨ ꯎꯕꯗ ꯑꯩ ꯍꯪꯗꯤꯦ ꯍꯪꯅꯤꯡꯉꯕ ꯃꯤꯁ ꯑꯗꯨꯝ ꯃꯦꯝ ꯍꯥꯏꯅꯒ ꯀꯧꯔꯒ ꯑꯩ ꯍꯪꯗꯤꯦ ꯍꯪꯅꯤꯡꯕꯗ ꯗ꯭ꯔꯥꯐꯁꯦ ꯒ꯭ꯔꯥꯐꯀꯤ ꯃꯇꯥꯡ ꯇꯪ ꯑꯦꯛꯁꯄ꯭ꯂꯦꯅꯦꯁꯟ ꯇꯤꯌ ꯍꯥꯏꯒꯦ ꯇꯧꯕ ꯑꯇꯩ ꯑꯇꯩ ꯑꯗꯨꯝ ꯇꯧꯋꯦꯕ ꯑꯗꯨꯒ ꯒ꯭ꯔꯥꯐꯁꯤꯅ ꯑꯁ ꯃꯊꯪ ꯀ꯭ꯂꯥꯁꯇ ꯇꯧꯔꯒꯦꯀꯣ ꯥꯏꯔꯒ ꯆꯠꯈꯤꯕꯅꯤ
ꯑꯩ ꯀꯩꯝ ꯍꯥꯏꯖꯗꯦ ꯑꯩ ꯑꯗꯨꯝ ꯇꯨꯃꯤꯟ ꯇꯥꯏ
ꯊꯦꯁꯦ
ꯎꯝ
ꯔ꯭ꯔꯣ ꯑꯩ
ꯎ ꯑꯩ ꯈꯗꯤ ꯑꯩ ꯈ ꯜ ꯀꯩꯅꯣ ꯏꯟꯖꯤꯅꯤꯌꯥꯔꯤꯡ ꯇꯝꯃꯒ ꯃꯥꯅ ꯁꯣꯝꯗ ꯏꯀ꯭ꯋꯤꯕꯂꯦꯟ ꯇ꯭ꯔꯥꯏꯒꯦꯜ ꯑꯥꯏꯁꯣꯁꯦꯂꯤꯁ ꯇꯥꯏꯒꯔꯁ ꯀꯦꯂꯤꯝ ꯇ꯭ꯔꯥꯏꯒꯟ ꯅꯩꯅꯔ ꯂꯩꯔꯦꯕ
ꯑ ꯍꯌꯥ
ꯍꯥꯎ
ꯑꯩꯉꯣꯟꯗ ꯌꯥꯝ ꯕ ꯂꯥꯏꯇꯔ ꯑꯃ ꯂꯩ
ꯀꯩ
ꯌꯥꯝ ꯂꯩꯕ ꯂꯥꯏꯔꯤ ꯇꯔꯝ ꯂꯩ ꯃꯈꯣꯟ ꯇꯥꯎꯕꯒ ꯇ
ꯇꯥꯕꯔꯥ
ꯇꯥꯏ ꯇꯥꯏ
ꯕꯨ ꯁꯣꯏꯗ
ꯎꯝ ꯇꯔ ꯑꯗꯨꯜꯣ ꯄ ꯇꯔ ꯍꯥꯞꯄꯤꯌꯗꯣꯔ
ꯈꯪꯗꯦ
ꯆꯕ ꯅꯪ ꯆꯥꯛ ꯆꯥꯔꯕꯣ ꯎꯝ ꯆꯥꯛ ꯆꯥꯔꯕꯣꯅ ꯇꯦꯕꯣ ꯇꯦꯝꯕ ꯆꯥꯛꯆꯔꯕꯣ ꯎꯝ ꯇꯨꯝꯃꯨ ꯇꯨꯝꯃꯨ ꯅꯪꯁꯨ ꯌꯥꯍꯧꯗꯤ ꯉꯜꯂꯦ ꯑꯩꯅ ꯉꯥꯛꯇꯥ ꯉꯥꯛꯇꯥ ꯍꯣꯠꯅꯕꯅꯤꯅ
ꯉꯟꯇꯥ ꯉꯟꯇꯥ ꯍꯧꯒꯠꯂꯃꯤ ꯄꯨꯡ ꯀꯌꯥ ꯍꯧꯒꯠꯂꯤꯕ
ꯅꯤꯄꯥꯥꯟ ꯃꯈꯥꯏ
ꯉꯟꯗ꯭ꯔꯣ
ꯍꯂꯧ
ꯅꯨꯃꯤꯠ ꯊꯧꯛꯇꯔꯤꯀꯥꯟꯗ ꯍꯧꯒꯠꯂꯝꯕꯅꯤꯅꯦ
ꯎꯝ ꯑꯩꯉꯣꯟꯗ ꯀꯩꯀꯩ ꯂꯥꯏꯔꯤꯛ ꯂꯩ ꯖꯥꯠꯣ ꯑ ꯑꯃꯝꯇ ꯌꯦꯡꯉꯦ ꯇꯧꯔꯕꯅꯦ ꯎꯝ ꯅꯣꯠꯄꯨꯗꯤ ꯌꯥꯝ ꯂꯩꯌꯦ
ꯀꯩꯅꯣ ꯍꯥꯏꯖꯦ
ꯅꯣꯠꯄꯨꯗꯤ ꯌꯥꯝ ꯂꯩꯈꯤꯕꯅꯦꯕ ꯑꯩꯒꯤ ꯑꯗꯨꯝ ꯑꯝꯇ ꯃꯥꯡꯍꯟꯗꯕꯅꯤꯅ ꯂꯥꯏꯔꯤꯛꯇꯤ ꯄꯤꯊꯣꯛꯅꯈꯤꯅꯤ ꯂꯥꯏꯔꯤꯛꯇ ꯂꯦꯝꯗꯧ ꯃꯥꯟꯗꯦ ꯂꯥꯏꯔꯤ ꯀꯩꯗ ꯄꯤꯊꯣꯛꯈ꯭ꯔꯕꯅꯦꯕ ꯌꯨꯇꯨꯞꯇꯒꯤ ꯌꯦꯡꯉꯒ ꯑꯃꯨꯛ ꯏꯊꯣꯛꯄꯗꯣ ꯌꯥꯝ ꯇꯜꯂꯤ ꯇꯧꯕꯅꯤꯅ ꯐꯣꯟ ꯆꯔꯇꯥꯥꯔꯗꯤꯦ ꯄꯤꯛꯄꯅꯤꯅ ꯂꯥꯏꯔꯤꯛꯇꯒꯤ ꯑꯣꯏꯅ ꯁꯤꯟꯊꯣꯛꯄꯅ ꯐꯩꯌꯦ
ꯍꯥꯏꯗꯤ ꯑꯩꯈꯣꯏ ꯀꯦꯔꯣꯜꯗꯨꯁꯨ ꯌꯥꯎꯔꯅꯤ ꯑꯩꯅ ꯍꯥꯏꯔꯤꯕ ꯑꯦꯞꯇꯨꯗꯩ ꯆ ꯃꯗꯧꯅ ꯇꯧꯔꯁꯨ ꯌꯥ ꯅꯍꯥꯟ
ꯀꯧꯁ ꯇꯧꯔꯛꯑꯣ ꯇꯧꯒꯦ ꯅꯪ ꯇꯧꯔꯛꯑꯣ ꯑꯝꯇ ꯇꯧꯔꯣ ꯅꯪ ꯅꯅ ꯐꯣꯟ ꯑꯅꯤ ꯁꯨꯏꯗꯨꯕꯨ ꯑꯝꯇ ꯆꯠ ꯂꯥꯎ ꯇꯣꯏꯁꯜꯂꯣ ꯑꯇꯩ ꯑꯇꯩ ꯇꯣꯄꯤꯛ ꯇ ꯇꯧꯗ꯭ꯔꯁꯨ ꯍꯧꯖꯤꯛꯀꯤ ꯍꯥꯏꯔꯤꯕ ꯍꯣꯏ ꯐꯤꯗꯤ ꯑꯦꯐ ꯊꯥꯔꯛꯑꯣ ꯆꯤꯡꯊꯣꯛ ꯌꯥꯔꯦꯗ
ꯅꯪꯒꯤ ꯀꯩꯅꯣꯗꯣ ꯆꯦꯞꯇꯔꯗꯣ ꯀꯦꯃꯤꯀꯦꯜꯕꯨꯗꯤ ꯅꯠꯇ꯭ꯔꯣ
ꯍꯣꯏ ꯀꯦꯃꯤꯀꯦꯜ ꯕꯨꯗꯤꯡ ꯑꯦꯇꯝ ꯏꯁꯇ꯭ꯔꯛꯆꯔ
ꯕꯔꯥꯅꯤ
ꯃꯨꯛꯄꯥꯡ ꯇꯧꯁꯟꯅꯤꯡꯉꯤ ꯀꯃꯥꯏꯅꯗꯧꯅꯣ ꯅꯪꯅ
ꯍꯥꯥ
ꯃꯛ ꯄꯥꯡ ꯇꯧꯁꯠꯛꯁꯤ ꯀꯃꯥꯏꯅꯩꯅꯣ
ꯑꯪ ꯌꯥꯝ ꯋꯥꯏ ꯄꯨꯟꯁꯤꯁꯦ ꯃꯨꯛꯕꯥꯛ ꯇꯧꯔꯤ ꯍꯤꯡ ꯇꯥꯃꯤ
ꯎꯝ
ꯚꯥꯏ ꯑꯩꯁꯨ ꯄꯤꯨꯖꯟ ꯊꯥꯔꯒꯦꯚꯥꯏ
ꯌꯨ ꯄꯤꯁꯤ ꯊꯥꯎ
ꯑꯥꯏ ꯑꯦ ꯑꯦꯁ ꯑꯣꯏꯔꯒꯦ
ꯑꯗꯨꯅ ꯐꯔ‌ꯦ
ꯃꯤ ꯍꯧꯖꯤꯛ ꯆꯥ
ꯄꯤ ꯍꯩꯆ ꯗꯤ ꯑꯣꯏꯅ ꯇꯧꯗꯔ‌ꯣ ꯀꯣꯂꯦꯖ ꯂꯣꯏꯔꯦ ꯚꯥꯏ ꯅꯪ ꯀꯣꯂꯦꯖ ꯂꯣꯏꯔꯦ ꯐꯤꯖꯤꯛꯁꯂ ꯀꯦꯃꯤꯁꯇ꯭ꯔꯤꯗ ꯑꯣꯏꯅ ꯑꯣꯅꯔꯁ ꯇꯧꯔꯒ ꯄꯤ ꯑꯩꯆ ꯗꯤ ꯀꯩꯀꯥ ꯇꯧꯊꯈꯔꯣ ꯄ꯭ꯔꯣꯐꯦꯁꯔ ꯑꯣꯏꯅ ꯇꯧꯔꯁꯤ ꯀꯩꯅ ꯅꯪ ꯂꯥꯏꯛ ꯂꯥꯏꯔꯤꯛ ꯇꯥꯛꯄꯁꯨ ꯄꯥꯝꯖꯩꯅꯤꯅ
ꯀꯦꯃꯦꯁꯇ꯭ꯔꯤꯗ ꯇꯧꯕ ꯌꯥꯏꯌꯦꯕ ꯑꯗ‌ꯣ ꯀ‌ꯦꯃꯦꯁꯇꯔꯤꯗꯣ ꯃꯔꯛꯀꯤ ꯃꯌꯥꯝꯗꯣ ꯄꯥꯎꯔꯨ ꯑꯃꯨꯛ ꯍꯟꯅ ꯄꯥꯗ ꯌꯥꯔꯣꯏꯅ‌ꯦ ꯇꯧꯏꯁꯦ
ꯑꯗꯨ ꯇꯧꯗꯈ꯭ꯔꯣ ꯀꯩꯅꯣ ꯄꯤ ꯑꯩꯆ ꯗꯤ ꯇꯧꯗꯈ꯭ꯔꯣ
ꯌꯥꯕꯖꯥꯠꯅꯤ
ꯑꯦꯝ ꯌꯨꯗ ꯃꯤꯡ ꯆꯟꯖꯜꯂꯣ ꯌꯥꯔꯦ ꯑꯦꯛꯖꯥꯝ ꯍꯥꯏꯗꯣꯛꯄꯒ
ꯑꯦꯝ ꯌꯨꯒꯤ ꯑꯦꯠꯃ‌ꯣꯁꯐꯤꯌꯥꯔ ꯑꯃꯨꯛ ꯌꯦꯡꯉꯨꯔ‌ꯣ ꯍꯥꯏꯔꯕ
ꯑꯥ ꯆꯤꯡꯂ‌ꯦꯟꯁꯨ ꯖ‌ꯣꯒ꯭ꯔꯥꯐꯤꯗ ꯆꯠꯅꯤ ꯍꯥꯏ ꯃꯥꯁꯨ ꯖꯣꯒ꯭ꯔꯥꯐꯤꯗ ꯆꯠꯅꯤ ꯏꯀꯣꯅꯣꯃꯤꯛꯁꯇ ꯆꯠꯅꯤ ꯍꯥꯏꯔꯦ ꯑꯗꯨꯗꯤ ꯅꯪꯁꯨ ꯆꯠ ꯌꯥꯔꯦ ꯀꯩꯅꯣ ꯅ ꯗꯤꯄꯥꯔꯠꯃꯦꯟ ꯊꯪꯅꯔꯅꯤ
ꯔ‌ꯣꯃꯤꯌ‌ꯣ ꯆꯠꯃꯤꯟꯅꯕ ꯇꯜꯂꯤꯗ ꯕ꯭ꯔꯣ
ꯑꯦꯝ ꯌꯨꯗ ꯀꯣꯂꯦꯖ ꯀꯥꯗꯕ ꯌꯥꯏ ꯍꯥꯏꯁꯦ ꯑꯦꯇꯦꯟꯗꯦꯟꯁ ꯁꯨꯏ ꯍꯥꯏꯁꯦ ꯆꯦꯂꯦꯟꯁꯦ ꯀꯅꯥꯅ ꯍꯥꯏꯅꯣ ꯁꯤꯅ‌ꯦ ꯑꯩ ꯈꯪꯉꯤꯁꯦ
ꯌꯥꯕꯨꯗꯤ ꯌꯥꯔꯝꯒꯅꯤ ꯀꯩꯗꯧ ꯌꯥꯔꯣꯏꯗꯔꯤ
ꯌꯥꯔꯝꯒꯅꯤ ꯑꯦꯇꯦꯟꯗꯦꯟꯁ ꯑꯗꯨꯗꯤ ꯃꯥꯒꯤ ꯗꯥꯏꯔꯦꯛ ꯄ꯭ꯔꯣꯐꯦꯁꯟ ꯑꯣꯏꯅ ꯑꯗꯨꯗ ꯇꯝꯗꯧ ꯅꯠꯇꯕꯅꯤꯅꯀꯣ
ꯏ ꯑ‌ꯦꯇ‌ꯦꯟꯗ‌ꯦꯟꯁ ꯍꯥꯏꯖꯤ ꯚꯥꯏ ꯀꯌꯥꯝ ꯏꯁꯇ꯭ꯔꯤꯛ ꯑꯣꯏꯗꯣꯏꯅꯣꯗ
ꯚꯥꯏ ꯃꯤꯒꯤ ꯂꯤꯃꯤꯠ ꯍꯥꯏꯕ ꯑꯃꯗꯤ ꯂꯩꯅꯤꯗꯅ ꯁꯤꯛꯁꯇꯤ ꯄꯥꯔꯁꯦꯟ ꯁꯕꯦꯟꯇꯤ ꯑꯌꯥꯝꯕꯅ ꯁꯤꯛꯁ ꯇꯤ ꯁꯤꯛꯁꯇꯤ ꯐꯥꯏꯚ ꯄꯥꯔꯁꯦꯟꯗꯤ ꯂꯣꯏ ꯆꯠꯂꯝꯅꯤ ꯁꯕꯦꯟꯇꯤꯗꯤ ꯌꯧꯔꯝꯃꯣꯏ ꯑꯌꯥ ꯑꯁꯦꯡꯕꯩꯗꯤ ꯁꯕꯦꯟꯇꯤ ꯐꯥꯏꯚ ꯍꯥꯏꯕꯅꯤ ꯑꯗ‌ꯣ ꯃꯅꯤꯄꯨꯔꯒꯤ ꯑꯣꯏꯅꯗꯤ ꯑꯗꯨꯝ ꯑꯌꯥꯝꯕꯅ ꯁꯁꯤꯛꯁꯇꯤ ꯐꯥꯏꯚꯇ ꯇꯥ ꯇꯔꯥ ꯗꯨ ꯍꯟꯊꯕꯅꯦꯕ ꯃꯔꯝꯗꯤ ꯏꯔꯥꯡ ꯂꯩꯔꯛꯀꯅꯤ ꯑꯃꯨꯛ ꯑꯩꯈꯣꯏꯒꯤ ꯀꯣꯂꯦꯖꯇ ꯑꯗꯨ ꯑꯣꯖꯥ ꯂꯥꯛꯏ ꯂꯥꯛꯇꯦ ꯄꯤ ꯍꯩꯁ ꯑꯣꯖꯥ ꯂꯩꯇꯦ ꯑꯗꯨ ꯂꯩꯇꯦꯅ ꯑꯃꯨꯛ ꯏꯁꯇ꯭ꯔꯥꯏꯛ ꯇꯧꯔꯛꯀꯅꯤ
ꯀꯩꯅ‌ꯣ ꯇꯧꯕ ꯈꯛꯇꯅ‌ꯦ ꯃꯣꯏ ꯍꯩꯖꯦ
ꯎꯝ ꯎꯝ ꯁꯤ ꯂꯣꯏꯕꯒ ꯀꯩꯅꯣ ꯇꯧꯁꯦ ꯑꯥ ꯅꯪ ꯄꯨꯡ ꯃꯔꯤꯗ ꯆꯠꯇ‌ꯣꯏꯔꯥ
ꯍꯥ
ꯄꯨꯡ ꯃꯔꯤꯗ ꯆꯠꯇꯣꯏꯔꯥ
ꯆꯠꯇ‌ꯣꯏꯟ
ꯑꯣ ꯁꯤ ꯂ‌ꯣꯏꯕꯒ ꯉꯥꯏꯍꯥꯛ ꯂꯦꯞꯀꯦ ꯍꯥꯏꯒꯦ ꯇꯧꯕꯅꯤ
ꯅ ꯀꯗꯗꯧ ꯂꯩꯒꯦ ꯍꯥꯏꯁꯦ
ꯑꯦꯇꯣꯃꯤꯛ ꯏꯁꯇ꯭ꯔꯛꯆꯔ ꯁꯤꯗ ꯑꯦꯇꯣꯃꯤꯛ ꯏꯁꯇ꯭ꯔꯛꯆꯔꯒꯤꯗꯪ ꯂꯥꯛꯑꯅꯤ ꯅꯪꯁꯦ ꯑꯦꯇꯣꯃꯤꯛ ꯏꯁꯇ꯭ꯔꯛꯆꯔꯒꯤ ꯑꯣ ꯁꯤ ꯁꯤꯗꯤ ꯑꯁ ꯄꯥꯕꯁ‌ꯦ ꯁꯤꯅ ꯀꯩꯅꯣꯒꯤ ꯎꯝ ꯅꯪꯅ ꯄꯦꯖ ꯀꯨꯟꯊ꯭ꯔꯥ ꯅꯤꯐꯨꯖ‌ꯦ ꯑꯩꯅ ꯄꯦꯖ ꯇꯔꯥ ꯑꯩꯅ ꯑꯩꯅ ꯄꯦꯖ ꯃꯉꯥ ꯃꯉꯥ ꯃꯉꯥ ꯃꯉꯥ ꯇꯔꯥ ꯇꯔꯥꯗ ꯂꯣꯏꯁꯤꯟꯗꯣꯏꯅꯦꯕꯀꯣ ꯅꯣꯠ ꯁ‌ꯦꯝꯗꯣꯛꯄꯗ
ꯃꯁꯪ ꯕꯥꯏꯛ ꯃ ꯇꯝꯕ
ꯀ꯭ꯂꯥꯁꯤꯐꯤꯀꯦꯁꯟ ꯑꯣꯐ ꯏꯂꯤꯃꯦꯟ ꯑꯦꯟ ꯄ꯭ꯔꯣꯄꯔꯁꯤꯇꯤꯁꯦ ꯀꯩꯅꯣꯁꯨ ꯀꯩꯅꯔꯣ ꯀꯩꯅꯣ ꯁꯤꯕꯣ ꯀꯦꯝ ꯀꯦꯕꯣꯜꯂꯣ
ꯍꯥꯏꯗꯤ ꯀꯦꯃꯤꯀꯣꯜ ꯕꯣꯟꯗꯥꯡꯅ ꯀꯦꯃꯤꯀꯣꯜ ꯕꯣꯟꯗꯥꯡꯅ ꯅꯦꯟ ꯃꯣꯀꯂꯔ ꯁ꯭ꯔꯛꯆꯔ ꯀ꯭ꯂꯥꯁꯤꯐꯤꯀꯦꯁꯟ ꯑꯣꯐ ꯑꯦꯂꯤꯃꯦꯟ ꯍꯥꯏꯗꯨꯅ ꯀꯩꯅꯣꯗꯣ ꯄ꯭ꯌꯣꯗꯤꯛꯇꯦꯕꯜ
ꯄꯦꯔꯣꯗꯤꯛ ꯇꯦꯕꯜꯅꯤ ꯑꯗꯨ ꯌꯥꯝ ꯀꯟꯅ ꯅꯩꯅꯕꯗꯨꯁꯨ ꯌꯥꯔ ꯀꯩꯅꯣ ꯇꯦꯕꯜꯗꯤꯇꯪ ꯊꯥꯔ ꯂꯣꯏꯦ
ꯏꯦ ꯁꯨꯝ ꯑ ꯑꯗꯨꯗ ꯄꯥꯅ ꯍꯥꯏꯕꯅꯤ
ꯌꯥꯝ ꯂꯨꯍꯟꯈꯤꯗꯣꯏꯔꯦ ꯅꯪꯅ ꯌꯥꯝ ꯃꯃꯨ ꯇꯥꯔꯣꯏ ꯄꯥꯎ ꯀ꯭ꯂꯤꯌꯥꯌꯔ ꯅꯠꯇꯗꯤ ꯀ꯭ꯂꯤꯌꯥꯔ ꯀꯠ ꯅꯠꯇꯗꯤ ꯍꯩꯅꯗꯤ ꯀꯥꯏ ꯎꯗꯦ
ꯍꯗ ꯀ꯭ꯂꯤꯌꯥꯔ ꯀꯠ ꯄꯥꯝꯃꯒꯗꯤ ꯑꯦꯅꯤ ꯇꯥꯏꯝ ꯑꯦꯅꯤꯋꯦꯔꯗ ꯑꯩꯉꯣꯟꯗ ꯀꯣꯜ ꯇꯧꯔꯒ ꯀꯟꯗꯦꯛ ꯇꯧꯔꯛꯄ ꯌꯥꯒꯅꯤ ꯅꯣꯏ ꯗꯤꯄꯥꯔꯠꯃꯦꯟ ꯄꯨꯝꯕ
ꯒ꯭ꯔꯨꯞ ꯑꯃ ꯁꯦꯝꯃꯛꯀꯦ ꯍꯦꯞ ꯍꯦꯞ ꯗꯦꯛ ꯂꯥꯏꯟꯗ ꯇꯧꯔꯒ
ꯑꯗꯦ ꯌꯥꯝ ꯗꯁ
ꯑ ꯑꯣ
ꯑꯦꯗꯃꯤꯠ ꯅ ꯑꯩꯉꯣꯟꯗ ꯄꯤꯁꯜꯂꯣ
ꯀꯩ ꯃꯆꯦꯜ ꯁꯥꯥ ꯊꯔꯣꯕ
ꯑꯩꯁꯦ ꯑꯃꯇ ꯆꯥꯉꯩꯁꯦ ꯁꯦꯕꯣꯠ
ꯑꯣ
ꯍꯋꯦ ꯑꯩꯈꯣꯏꯃꯅ ꯊꯣꯡꯁꯕ ꯁꯦꯕꯣꯠꯇꯣ